ꯇꯥꯏꯌꯦꯦ
ꯑꯩꯈꯣꯏꯗꯤ ꯐꯣꯟꯁꯦ ꯐꯕꯅꯤꯅ ꯉꯇꯒꯤ ꯇꯛ ꯁꯤꯡꯊꯔꯛꯑꯒ ꯇꯛ ꯅꯝꯕ ꯑꯗꯨꯝ ꯂꯥꯛꯑꯦꯀꯣ
ꯌꯦꯁ ꯌꯥꯗꯦꯀꯣ ꯌꯥꯗꯦꯀꯣ ꯑꯩꯒꯤꯁꯨꯦ ꯑꯝꯇ ꯂꯩꯕꯤꯌꯨꯗꯅ
ꯎꯝ ꯅꯪꯒꯤꯗꯣ ꯅꯪꯒꯤꯗꯣ ꯈꯔ ꯄꯨꯊꯣꯔꯛꯑꯣ ꯑꯗꯨꯗꯤ ꯏ ꯑꯦꯝ ꯑꯥꯏꯅ ꯂꯧꯧꯔꯁꯤ ꯂꯣ ꯀꯅꯔꯅꯤ ꯗꯥꯎꯟ ꯗꯥꯎꯟ ꯄꯦꯃꯦꯟ ꯀꯟꯅꯔꯅꯤ ꯂꯥꯛꯑꯣ
ꯏꯃꯥꯏꯗ ꯍꯦꯛꯇ ꯄꯥꯏꯔ ꯆꯥꯔ
ꯎꯝ ꯅꯪ ꯏ ꯑꯦꯝ ꯑꯥꯏꯗ ꯀꯣꯟꯅꯔꯅꯤ ꯅꯪꯒꯤꯗ ꯗꯥꯎꯟ ꯄꯦꯃꯦꯟ ꯊꯕ ꯌꯥꯔꯅꯤ ꯅꯪ ꯄꯩꯁꯥꯗꯨꯅ
ꯎ ꯍꯟꯗꯛꯀꯤ ꯍꯟꯗꯛꯀꯤ ꯑꯃ ꯏꯝꯐꯥꯜꯗ ꯀꯔꯤ ꯑꯥꯏꯐꯣꯟꯒꯤ ꯑꯃ ꯇꯧ ꯍꯥꯡꯕꯗꯣ
ꯑ ꯑꯥ
ꯑꯗꯨꯒꯤꯗ ꯍꯣꯡꯉꯤꯗꯅ ꯌꯥꯝꯅ
ꯍꯣꯡꯉꯦ
ꯑꯗꯨꯅ ꯐꯗ꯭ꯔꯥ ꯈꯪꯗꯦ
ꯏꯁꯁ ꯅꯪ ꯂꯩꯔꯒꯦ ꯍꯥꯏꯔꯣ ꯅꯪꯒꯤ ꯑꯃ
ꯋꯥꯔꯤꯂꯤꯗ ꯈꯔ ꯂꯩꯔꯦ ꯂꯩꯒꯦ ꯄꯩꯁꯥ ꯄꯥꯝꯃꯣꯏ
ꯑꯩꯁꯦ ꯄꯩꯁꯥ ꯄꯥꯎ ꯃꯩ ꯂꯩꯈꯤꯔꯣꯏ ꯑꯛꯇ ꯂꯩꯒꯕꯨꯗꯤ ꯈꯜꯂꯛꯑꯦꯕꯀꯣ ꯂꯩ ꯈꯜꯂꯦ ꯑꯁ ꯇꯂꯤꯗ ꯁꯤ ꯂꯩꯗ ꯁꯛꯇꯤ ꯏꯁꯥꯡꯅ ꯊꯕꯛꯀ ꯇꯧꯔꯀꯥꯟꯅ ꯈꯔ ꯐꯕ ꯑꯃ ꯄꯥꯏꯌꯦ ꯂꯣꯏꯔꯦ ꯍꯦ ꯈꯔ ꯀꯨꯏꯅ ꯁꯥꯡꯖꯀꯗꯕ ꯑꯃ
ꯑꯗꯨꯪꯗ ꯏꯁꯦ ꯍꯥꯏꯗꯤ ꯑꯩꯈꯣꯏꯅ ꯕꯥꯥꯏꯔꯤꯕ ꯄꯣꯠꯁꯦ ꯈꯔꯗꯤ ꯆꯠꯈꯤꯅꯤꯗꯅ
ꯈꯤ ꯑꯁ ꯆꯠꯈꯤꯅꯦ ꯌꯥꯝ ꯊꯤꯖꯦꯅꯦ ꯑꯩꯒꯤꯗꯤ ꯌꯥꯝ ꯊꯤꯖꯈꯤꯦꯅꯦ ꯅꯪꯒꯤꯗꯤ
ꯑꯩꯒꯤꯗꯤ ꯑꯩꯒꯤꯗꯤ ꯀ꯭ꯂꯥꯁ ꯀꯩꯅꯣꯗ ꯂꯩꯕꯅꯦ
ꯀꯥꯁꯀꯦꯗ
ꯇꯨꯋꯦꯜ ꯇ ꯋꯥꯔ
ꯅꯪꯅ ꯀꯨꯏꯔꯦꯕ ꯑꯩꯒꯤꯗꯤ ꯀꯨꯏꯗ꯭ꯔꯦ ꯍꯥꯏꯕ ꯑꯩꯈꯣꯏꯗꯤ ꯀꯣꯂꯦꯖꯇ ꯀꯣꯂꯦꯖ ꯁꯦꯀꯦꯟ ꯏꯌꯥꯔꯗꯒ ꯂꯩꯌꯦ ꯐꯣꯟ ꯑꯩ ꯐꯣꯟ ꯑꯃ ꯑꯩꯈꯣꯏ ꯇꯥꯃꯣꯒꯤ ꯑꯃ ꯄꯥꯏꯔꯝꯃꯦꯕ ꯀ꯭ꯂꯥꯁ ꯏꯂꯦꯕꯦꯟ ꯇꯨꯌꯦꯦꯜꯞ ꯑꯗꯨꯋꯥꯏꯗ
ꯑꯥ
ꯐꯥꯔꯁ ꯌꯌꯔ ꯑꯩꯈꯣꯏꯒꯤ ꯕꯣꯠ ꯇꯧꯕꯗꯣ ꯑꯩꯅ ꯁꯦꯀꯦꯟ ꯏꯌꯥꯔ ꯀꯥꯕꯒꯤ ꯊꯥꯔꯠ ꯁꯦꯃꯤꯁꯇꯔꯁꯦ
ꯎꯝ
ꯑꯁꯤꯗ ꯁꯤ ꯐꯣꯟꯁꯦ ꯂꯩꯕꯅꯦꯕ ꯑꯗꯨꯒꯤ ꯃꯃꯥꯡꯗ ꯑꯩꯈꯣꯏ ꯇꯥꯉꯣꯕꯨꯛ ꯆꯥꯎꯥꯎꯅ ꯄꯥꯏꯔꯝꯕ ꯐꯣꯟ ꯑꯃ ꯑꯣꯏꯅ ꯄꯥꯏꯅꯩꯌꯦꯕ
ꯎꯝ
ꯄꯥꯏꯅꯕꯗꯣ ꯑꯗꯨꯗꯣ ꯑꯗꯨ ꯌꯥꯔꯛꯇ꯭ꯔꯕ ꯃꯥꯏ ꯕꯦꯇ꯭ꯔꯤꯗ ꯑꯗꯨꯗꯣ ꯃꯥ ꯃꯥꯅ ꯀꯨꯏꯅ ꯁꯥꯡꯅ ꯆꯍꯤ ꯀꯌꯥꯅꯣ ꯄꯥꯏꯔꯛꯄꯒꯤ ꯕꯦꯇ꯭ꯔꯤꯗ ꯌꯥꯔꯛꯇꯕꯗꯒꯤ ꯑꯁꯤ ꯂꯩꯕꯅꯦꯕ
ꯎꯝ ꯑꯩꯗꯤ ꯗꯤ ꯀ꯭ꯂꯥꯁ ꯇꯦꯟ ꯐꯧꯅ ꯑꯃꯨꯛ ꯑꯩꯈꯣꯏꯗꯥꯅ ꯄꯥꯏꯔꯝꯕ ꯑꯃ ꯄꯥꯏꯔꯝꯃꯦ ꯟꯒꯇꯦꯟꯒꯅ ꯍꯣꯏ ꯍꯣꯏ ꯑꯗꯨꯒ ꯏꯂꯕꯦꯟ ꯇꯨꯌꯦꯦꯜꯞ ꯍꯣꯏ ꯅꯠꯇꯦ ꯑꯩꯅ ꯍꯥꯏꯁꯤ ꯁꯣꯏꯔꯦ ꯇꯦꯟꯗꯒꯤ ꯍꯥꯕꯥꯠ ꯇꯦꯟꯗꯒꯤ ꯏꯂꯚꯦꯟ ꯇꯨꯋꯦꯜꯐ ꯐꯥꯎꯕ ꯑꯗꯨ ꯄꯥꯏꯔꯗꯅ ꯑꯗꯨꯀꯥꯟꯗ ꯇꯨꯌꯦꯜꯞ ꯂꯣꯏꯔꯀꯥꯟꯗ ꯑꯩꯒꯤ ꯁꯤ ꯂꯩꯕꯅꯦꯕ ꯈꯪꯕ꯭ꯔꯥ ꯇꯨꯋꯜꯞ ꯂꯣꯀꯥꯟꯗ ꯁꯤ ꯂꯩꯕꯁꯤꯅ ꯁꯤ ꯄꯥꯏꯔꯛꯄꯁꯤ ꯆꯍꯤ ꯀꯌꯥ ꯁꯨꯔꯦ ꯌꯦꯡꯉꯣ ꯑꯗꯨꯗꯤ ꯇꯨꯌꯦꯜꯞ ꯂꯣꯏꯕꯗꯒꯤ ꯒ꯭ꯔꯦꯖꯨꯌꯦꯁꯟꯗ ꯆꯍꯤ ꯑꯍꯨꯝ ꯑꯃ ꯂꯩꯔꯦ ꯑꯗꯣ ꯆꯠꯂꯤꯁꯤ ꯆꯍꯤ ꯃꯉꯥ ꯁꯨꯔꯦꯕꯁꯦ ꯑꯗꯨꯗꯤ
ꯇꯥꯌꯦꯠ ꯁꯨꯔꯦ ꯃꯥꯁꯇꯔꯁꯨ ꯂꯣꯏꯔꯦ
ꯍꯣꯏꯑ ꯅꯠꯇꯤꯌꯦ ꯇꯨꯌꯦꯜꯞ ꯂꯣꯏꯕꯗꯒꯤ ꯄꯥꯗꯣꯏꯅꯦ ꯑꯉꯥꯎꯕꯤ ꯆꯍꯤ ꯃꯉꯥ ꯈꯔ ꯍꯦꯜꯂꯦꯛꯑꯦꯕ ꯅꯠꯇ꯭ꯔꯥ
ꯑꯡ
ꯑꯗꯨꯗꯤ ꯑꯗꯨꯝ ꯌꯥꯝꯃꯛꯑ ꯄꯣꯠꯅꯦꯕ
ꯌꯥꯝꯃꯦ ꯌꯥꯝꯃꯦ ꯑꯩꯗꯨꯕꯨꯗꯤ
ꯑꯗꯨꯅꯦ ꯆꯍꯤ ꯃꯉꯥ ꯍꯦꯜꯂꯛꯑꯕꯅꯤꯅ
ꯌꯥꯝꯃꯛꯑꯦ ꯃꯣꯏ ꯑ
ꯆꯟꯗ꯭ꯔꯦꯕ ꯐꯣꯇꯣ ꯀꯥꯞꯄꯗꯣ ꯆꯟꯗ꯭ꯔꯦꯕ
ꯑꯩꯁꯨ ꯆꯟꯗꯔꯦ ꯑꯩ ꯀꯥꯞꯄꯕꯨꯗꯤ ꯌꯥꯔꯤ ꯑꯩ ꯅꯨꯗꯁꯨ ꯐꯣꯇꯣ ꯈꯔ ꯈꯔ ꯀꯛꯑ ꯀꯛꯑꯒ ꯏꯁꯇꯣꯔꯦꯖ ꯆꯟꯗ꯭ꯔꯦꯕ
ꯀꯥꯞꯄꯗ ꯊꯤꯕꯩ ꯀꯥꯞꯇꯕꯅꯤꯅ ꯑꯩꯅ ꯑꯗꯨꯒ ꯑꯩꯒꯤ ꯐꯣꯇꯣ ꯃꯌꯥꯝꯁꯤꯅꯁꯨ ꯆꯜꯍꯟꯗꯕ ꯆꯤꯟꯕꯌꯥꯝꯅ ꯐꯣꯇꯣꯠ ꯇꯨꯪꯗꯕꯨ ꯂꯤꯁꯤꯡ ꯃꯔꯤ ꯃꯉꯥ ꯑꯁ ꯈꯪꯗꯦꯗ ꯌꯥꯝ ꯌꯥꯝꯃꯦ
ꯅꯪꯒꯤ ꯐꯣꯇꯣ ꯃꯌꯥꯝꯗꯨꯗꯤ ꯑꯩꯁꯨ ꯍꯥꯏꯅꯤꯡꯗꯦ
ꯎꯝ ꯅꯪꯁꯨ ꯍꯥꯏꯅꯤꯡꯗꯕ꯭ꯔꯥ
ꯋꯥꯆꯞ ꯋꯥꯆꯞ ꯒ꯭ꯔꯨꯞꯇꯨꯗ ꯅꯪ ꯄꯣꯇꯣ ꯑꯠꯇꯅ ꯋꯥꯆꯇꯁꯨ ꯍꯥꯏꯗꯤ ꯢꯁꯤ ꯋꯥꯆꯇꯁꯨ ꯍꯥꯏꯗꯤ ꯁꯣꯇꯣꯔꯦꯖꯁ ꯌꯥꯝ ꯀꯜꯂꯤꯗꯅ ꯐꯣꯇꯣꯀ ꯌꯥꯎꯕꯗꯣ
ꯀꯜꯂꯦ ꯀꯜꯂꯦ ꯋꯥꯆꯞꯁꯤꯁꯨ ꯄꯨꯂꯞ ꯄꯨꯂꯞ ꯀꯛꯊꯠꯇꯣꯏꯅꯦ ꯑꯩꯅ ꯁꯧꯅꯤꯡꯉꯛꯑꯗꯤ
ꯎꯍꯨꯝ ꯑꯩꯗꯤ ꯀꯛꯑꯦ ꯑꯩꯗꯤ ꯀꯛꯑꯦ ꯑꯩꯗꯤ ꯑꯩꯈꯣꯏꯒꯤ ꯆꯦꯠꯁꯤꯡꯁꯦ ꯀ ꯀꯩꯗꯣ ꯅꯪꯒꯤ ꯌꯨꯇꯨꯠꯇꯟ ꯇꯦ ꯅꯪꯒꯤ ꯀꯛꯇꯦ ꯑꯩꯅ ꯈꯔ ꯊꯥꯅꯕ ꯑꯩ ꯐꯣꯇꯣ ꯈꯔ ꯐꯖꯕ ꯌꯥꯎꯕ ꯀꯥꯡꯕꯨꯗꯤ ꯀꯛꯊꯠ ꯊꯝꯃꯦ ꯅꯠꯇ꯭ꯔꯗꯤ ꯑꯩ ꯏꯁꯇꯣꯔꯦꯖꯁꯦ ꯃꯥꯡꯒꯤꯅꯤ
ꯔꯤꯁꯦꯠ ꯍꯦꯛ ꯇꯧꯊꯣꯛꯈ꯭ꯔꯣ ꯄꯨꯂꯞ ꯋꯥꯆꯞ ꯄꯨꯝꯕ ꯑꯗꯨꯀꯥꯟꯗ ꯒꯨꯒꯜ ꯐꯣꯇꯣꯗꯣ ꯒꯨꯒꯜ ꯐꯣꯇꯣꯗꯁꯨ ꯆꯤꯟꯂꯕꯩ ꯌꯥꯗ꯭ꯔꯦꯕ ꯑꯩꯅ ꯕꯦꯛ ꯎꯞꯇꯣ ꯊꯝꯗ꯭ꯔꯦ ꯕꯦꯒꯞꯇꯣ ꯑꯣꯐ ꯑꯣꯏꯅ ꯊꯝꯃꯦ
ꯑꯩꯗꯣ ꯊꯝꯃꯦ ꯕꯦꯛꯀꯞꯇꯣ ꯌꯥꯗ꯭ꯔꯦ ꯑꯩꯁꯨ
ꯎꯝ ꯑꯗꯣ ꯀꯩ ꯀꯩꯝ ꯀꯥꯂ ꯁꯤꯗꯃ ꯍꯥꯏꯗꯤ ꯑꯩꯈꯣꯏꯅ ꯀꯛꯅꯤꯡꯗꯕ ꯐꯣꯇꯣꯗꯨꯗꯤ ꯑꯗꯨꯝ ꯀꯛꯇꯕꯤꯗ ꯂꯩꯅꯦ ꯑꯗꯨꯗꯣ ꯍꯥꯞ ꯍꯄꯒꯤ ꯗꯔꯀꯥꯔꯗꯣ ꯇꯥꯗꯦ ꯍꯥꯏꯕ ꯑꯩꯗꯤ ꯀꯩꯁꯨ ꯍꯥꯞꯅꯤꯡꯗꯦꯕ ꯑꯗꯨꯗ
ꯑꯩꯁꯨ ꯍꯥꯞꯅꯤꯡꯗꯦ ꯑꯃꯈꯣꯏꯅ ꯀꯛꯑꯁꯨ ꯑꯩꯈꯣꯏ ꯑꯩꯈꯣꯏꯅ ꯁꯣꯝꯅ ꯅꯪ ꯒꯦꯂꯔꯤꯗ ꯀꯛꯑꯁꯨ ꯑꯗꯨꯗ ꯍꯦꯛꯇ ꯀꯛꯑꯝꯗꯦ ꯍꯥꯏꯕ
ꯌꯥꯎꯕꯅꯦ ꯑꯗꯨ ꯑꯗꯨꯝ ꯌꯥꯎꯕꯅꯦ ꯑꯗꯣ ꯃꯣꯏ ꯑꯗꯨꯗꯅꯦ ꯕꯦꯜ ꯑꯞꯇꯣ ꯑꯣꯐ ꯊꯝ ꯇꯥꯔꯗꯤ ꯆꯪꯗꯦꯗꯅ
ꯎꯝ
ꯆꯪꯗꯕꯅꯦꯕ ꯑꯀꯛꯄꯗꯤ ꯆꯪꯗꯕꯅꯦꯕ ꯑꯗꯨ ꯀꯛꯇꯕꯕꯨꯗꯤ ꯗꯨꯝ ꯌꯥꯎꯖꯕ
ꯍꯣꯏ ꯍꯣꯏ
ꯑꯗꯨꯒ ꯃꯣꯏꯒꯤ ꯑꯗꯨꯁꯤꯡꯗꯣ ꯑꯗꯨꯗ ꯍꯥꯞꯇꯕ ꯁꯨꯛꯌꯥ ꯌꯥꯗꯕ꯭ꯔꯕ ꯑꯗꯨꯗ ꯀꯛ ꯄꯨꯝ ꯃꯇꯝꯗ ꯒꯦꯂꯔꯤꯗ ꯀꯛꯀꯗ꯭ꯔꯕ
ꯑꯣ ꯈꯪꯗꯦ ꯍꯥꯞꯇ꯭ꯔꯁꯨ ꯌꯥꯗꯤ ꯌꯥꯕ ꯃꯥꯜꯂꯦ ꯑꯩꯟ ꯈꯟꯕꯗ ꯀꯩ ꯍꯥꯏꯅꯤ ꯑꯈꯣꯏꯅꯒ ꯑꯈꯣꯏ ꯐꯣꯟꯒꯨꯝꯕ ꯀꯩꯅꯣ ꯀꯀꯩꯁꯦ ꯑꯃꯗꯒꯤ ꯑꯃꯅ ꯄꯥꯁꯤꯟꯗꯣꯛꯀꯦ ꯀꯥꯏꯅ ꯇꯧꯔꯀꯥꯟꯗ ꯗ ꯑꯗꯨꯝ ꯌꯥꯎꯕꯗꯣ ꯍꯪꯕ꯭ꯔꯥ
ꯎꯝ
ꯁꯦꯡꯅ ꯍꯥꯏꯔꯒꯅ ꯑꯩꯈꯣꯏꯅꯒ ꯏꯟꯁꯇꯥꯒ꯭ꯔꯥꯝ ꯑꯦꯞꯕꯤ ꯄꯥꯏꯕꯗ ꯐꯣꯟ ꯑꯃꯗꯤꯝ ꯐꯣꯟ ꯑꯝ ꯐ ꯄꯥꯏꯕꯗꯣ ꯑꯗꯨꯝ ꯌꯥꯎꯕꯗꯣ ꯆꯦꯠ ꯅꯨꯡ ꯑꯃ ꯐꯣꯇꯣ ꯀꯩ ꯌꯥꯎꯕꯗ ꯑꯗꯨꯒꯨꯝꯕ ꯑꯣꯏꯗꯣꯏꯅꯤ ꯍꯥꯏꯗꯤ ꯑꯩꯈꯣꯏꯒꯤ ꯖꯤꯃꯦꯜꯗꯨꯗ ꯑꯞꯗꯦꯠ ꯇꯧꯔꯒꯗꯤ ꯑꯩꯈꯣꯏꯅ ꯐꯣꯟ ꯑꯃ ꯁꯤ ꯐꯣꯟꯁꯦ ꯌꯥꯗ꯭ꯔꯦꯅ ꯈꯜꯂꯁꯦ ꯑꯗꯨꯒ ꯐꯣꯟ ꯑꯃ ꯄꯥꯏꯔꯛꯄꯗ ꯑꯗꯨꯝ ꯑꯦꯀꯥꯎꯟꯗꯣ ꯍꯥꯞꯆꯤꯜꯂꯒ ꯂꯩꯖꯅꯕꯅꯦ ꯃꯣꯏꯅ ꯇꯧꯔꯤꯗꯣ
ꯃꯥꯅꯦꯕ
ꯁꯨꯁ ꯍꯥꯏꯕꯅ
ꯌꯥꯏ ꯌꯥꯏ ꯂꯩꯇ꯭ꯔꯁꯨ ꯌꯥꯏ ꯁꯤꯁꯤꯔꯤ ꯑꯣꯏꯗꯦꯕ ꯅꯠꯇ
ꯍꯣꯏꯖ ꯍꯥꯏꯅꯤꯡꯉꯤꯕ ꯄꯣꯏꯟꯁꯦ ꯑꯥꯏꯗꯤꯌꯥꯁꯦ ꯚꯥꯞ ꯇꯥꯔꯦꯀꯣ
ꯍꯣꯏ ꯃꯣꯏꯅ ꯑꯗꯨ ꯈꯪꯕꯤꯌꯨꯕ ꯃꯊꯧ ꯇꯥꯗꯦꯕ ꯅꯠꯇ꯭ꯔꯥ
ꯑꯗꯨꯒ ꯑꯝꯕꯦꯗꯀꯔꯒꯤꯗꯣ
ꯎꯝ
ꯑꯗꯨꯗꯣ ꯑꯩꯅ ꯖꯦꯔꯣꯛꯁ ꯇꯧꯔꯒ ꯑꯣꯏꯅꯝ ꯄꯥꯏꯁꯤꯦꯔ ꯈꯜꯂꯤꯕꯅꯦ ꯍꯧꯖꯤꯛ
ꯌꯥꯏ ꯀꯩꯅꯣ ꯀꯄ ꯋꯥꯏꯒꯤꯁꯤ ꯌꯥꯎꯅ
ꯍꯣꯏ ꯀꯥꯞꯄꯝꯒꯦ ꯀꯥꯞꯊꯣꯛꯑꯒꯦ ꯑꯗꯨꯒ
ꯑꯗꯨꯒ ꯑꯟꯁꯔꯗꯨ ꯊꯤꯔꯕ
ꯑꯗꯨꯒꯨꯝꯕꯗꯣ ꯍꯥꯏꯗꯤ ꯑꯗꯨꯗ ꯈꯔꯇ ꯑꯣꯏꯔꯁꯨ ꯌꯦꯡꯉꯁꯨ ꯈꯤꯇꯪꯗ ꯑꯣꯏꯔꯁꯨ ꯀꯥꯟꯅꯔꯕꯗꯤ ꯌꯥꯏꯅ ꯍꯥꯏꯗꯤ ꯃꯌꯥꯝ ꯅꯊꯤ ꯅꯥꯏ ꯄꯁꯦꯟ ꯀ ꯅꯠꯇ꯭ꯔꯒ ꯄꯁꯨ
ꯑꯗꯨ ꯑꯗꯨꯗꯣ ꯄꯥꯗ꯭ꯔꯗꯤ ꯑꯩꯈꯣꯏ ꯀꯥꯏ ꯆꯀꯥꯗꯒꯤ ꯂꯧꯗꯣꯏꯅꯣ ꯔꯤꯐ꯭ꯔꯦꯟꯁ ꯂꯧꯕ ꯂꯩꯕ꯭ꯔꯕ
ꯅꯪ ꯔꯤꯐ꯭ꯔꯦꯟꯁ ꯇꯧꯕ ꯑꯃ ꯍꯥꯏꯔꯒ ꯅꯪ ꯇꯦꯛꯁꯕꯨꯛꯇ ꯆꯜꯂꯛꯀꯥꯟꯗ ꯑꯦꯁꯦ ꯁꯤꯒꯤ ꯁꯤꯁꯦ ꯃꯣꯏꯁ ꯁꯤꯁꯁꯨꯗ꯭ꯔꯦ ꯀꯩ ꯑꯣꯏꯗꯅꯣ ꯍꯪꯗꯦꯕ ꯃꯥꯅ ꯗꯦ ꯀꯣꯏꯁꯟꯁꯦ ꯇꯦꯛꯅꯤꯛꯁꯤꯁꯨ
ꯃꯣꯏꯁꯨ ꯏꯌꯥꯔꯁꯦ ꯑꯣꯏꯅ ꯄꯤꯔꯛꯀꯅꯤ ꯍꯥꯏꯕ ꯔꯤꯐꯔꯦꯟꯁ ꯂꯧꯕꯗꯣ
ꯑꯗꯨꯅꯦ ꯍꯥꯏꯁ ꯃꯣꯏꯅꯗꯤ ꯍꯥꯏꯔꯀꯣ ꯑꯩꯈꯣꯏꯅ ꯀꯃꯥꯏ ꯄꯥꯗꯣꯏꯅꯣ ꯍꯥꯏꯔꯒ ꯍꯥꯏꯗꯤ ꯑꯦꯛꯖꯥꯝ ꯑꯃ ꯑꯥꯏ ꯑꯦꯁ ꯊꯥꯕꯗꯨꯁꯨ ꯌꯥꯎꯋꯤꯗꯅ ꯑꯗꯨꯗꯣ ꯀꯣꯏꯁꯜꯂꯒ ꯀꯃꯥꯏꯅ ꯍꯪꯗꯣꯔꯤꯒꯦ ꯒꯦ ꯍꯥꯏꯕꯗ ꯃꯌꯥꯝꯒꯤ ꯍꯪꯅꯕ ꯑꯃ ꯃꯒꯤꯔꯤ ꯀꯔꯤꯔꯤ ꯄ꯭ꯔꯤꯂꯤꯝ ꯍꯥꯏꯕ꯭ꯔꯥ ꯄ꯭ꯔꯤꯂꯤꯝꯁꯇꯣ ꯄ꯭ꯔꯤꯂꯤꯝꯁꯇꯣ ꯑꯗꯨꯒꯤꯗ ꯈꯣꯠꯄ ꯑꯗꯨꯗ ꯍꯪꯕ ꯈꯣꯠꯄ ꯑꯗꯨꯃꯥꯏꯅ ꯍꯥꯏꯗꯤ ꯃꯌꯥꯝ ꯁꯦꯟꯇ꯭ꯔꯦꯜ ꯊꯥꯔꯤꯗ ꯁꯨꯃꯥꯏꯅ ꯊꯥꯕꯗꯣ ꯑꯗꯨꯗꯣ ꯑꯗꯨꯃꯥꯏꯅ ꯍꯪꯉꯛꯀꯅꯤ ꯑꯗꯨꯒꯤ ꯄꯥꯗ ꯄꯥꯎ ꯍꯥꯏꯔꯛꯑꯦꯀꯣ ꯑꯗꯨꯒꯤ ꯄꯥ ꯃꯤ ꯆ ꯑꯗꯨꯗꯗꯤꯒꯤ ꯁꯛ ꯆꯥꯕꯗꯨꯗ ꯃꯥꯏ ꯄꯥꯗꯣꯏꯅꯦꯕ
ꯆꯠꯂꯣ ꯑꯗꯥ ꯃꯣꯏ ꯋꯥꯏꯔꯦ ꯇꯥꯕ ꯌꯥꯗꯦ
ꯑꯦꯁ ꯑꯦꯁ ꯁꯤꯒꯤꯁꯨ ꯕꯦꯡꯀꯤ ꯀꯩꯀꯩꯒꯤ ꯍꯥꯏꯌꯦꯀꯣ ꯑꯗ ꯍꯥꯏ ꯑꯩꯅ ꯍꯥꯏꯗꯤ ꯁꯦꯂꯦꯕꯁꯁꯦ ꯍꯣꯏ ꯆꯞꯄꯠꯅ ꯃꯥꯟꯅꯩ ꯔꯤꯖꯅꯤꯡ ꯀꯩꯀꯩꯕꯨꯗꯤ ꯈꯔ ꯈꯔ ꯃꯥꯟꯅꯔꯦꯀꯣ ꯃꯥꯟꯅꯔꯒꯁꯨ ꯃꯦꯠꯇ ꯀꯩꯀꯩꯗ ꯈꯔ ꯈ ꯑꯗꯨꯝ ꯈꯦꯠꯅꯕꯅꯤꯅ ꯀꯩ ꯍꯥꯏꯅꯤ ꯁ ꯁꯦꯜꯁꯨ ꯂꯩ ꯂꯩ ꯁꯤꯖꯦꯜꯁꯨ ꯂꯩꯔꯤ ꯍꯥꯏꯗꯤ ꯃꯈꯜ ꯃꯈꯜ ꯂꯩꯌꯦꯕ ꯊꯕꯛꯁꯦ ꯌꯥꯝꯕ꯭ꯔꯥ ꯁꯦ ꯑꯗꯨꯗ ꯀꯔꯝꯕ ꯈꯍꯪꯒꯤ ꯀꯣꯏꯁꯟꯗꯨꯁꯨ ꯍꯪꯉꯛꯇꯣꯏꯅꯣ ꯍꯥꯏꯕꯁꯨ ꯈꯪꯕ ꯉꯝꯗꯦꯅ ꯑꯩꯈꯣꯏꯅ
ꯎꯝ
ꯑꯗꯣ ꯃꯣꯏ ꯀꯣꯆꯤꯡ ꯀꯩꯀꯩ ꯆꯠꯄ ꯃꯤ ꯑꯗꯨꯗꯒꯤ ꯑꯦꯁ ꯑꯦꯁ ꯁꯤꯒꯤ ꯑꯦꯛꯖꯥꯝꯒ ꯌꯥꯝ ꯊꯥꯕ ꯃꯤ ꯌꯨ ꯄꯤ ꯑꯦꯁ ꯁꯤ ꯑꯦꯛꯖꯥꯝ ꯊꯥꯕ ꯃꯤꯗꯤ ꯑꯗꯨꯝ ꯈꯟꯕꯨꯗꯤ ꯈꯟꯒꯅꯤ ꯍꯥꯏꯗꯤ ꯀꯣꯏꯁꯟꯗꯣ ꯃꯤꯛꯁ ꯂꯥꯛꯑꯗꯤ ꯃꯣꯏ ꯑꯗꯨꯝ ꯈꯨꯝꯕ ꯉꯝꯈꯤꯅꯦꯕ ꯃꯣꯏꯗꯗꯤ
ꯎꯝ ꯌꯨꯇꯨꯕꯇꯕꯨꯗꯤ ꯇꯥꯛꯄ ꯌꯥꯝ ꯂꯩꯕꯅꯦ ꯍꯣꯏ ꯌꯥꯝ ꯍꯪꯕꯅꯦ ꯑꯪꯀ ꯃꯦꯠꯁ ꯌꯥꯝ ꯌꯥꯎꯋꯦ ꯃꯣꯏ ꯑꯗꯨꯁꯨ
ꯑꯗꯣ ꯃꯦꯠꯁ ꯍꯥꯏꯔꯒ ꯑꯉꯥꯡ ꯇꯥꯛꯄꯗꯕꯨꯗꯤ ꯍꯤ ꯑꯃ ꯌꯥꯎꯕ ꯑꯃ ꯀꯤꯂꯣꯃꯤꯇꯔ ꯄꯔ ꯑꯋꯥꯔꯒꯤ ꯃꯇꯝ ꯍꯣꯠꯄꯒꯤꯗꯣ ꯑꯞ ꯏꯁꯇ꯭ꯔꯤꯝ ꯗꯥꯎꯟ ꯏꯁꯇ꯭ꯔꯤꯝ ꯇꯧꯕꯗꯣ ꯏꯁꯤꯡꯅ ꯁꯨꯃꯥꯏꯅ ꯆꯦꯜꯂꯁꯨꯨ ꯃꯥꯡ ꯈꯜꯂ ꯆꯦꯟꯕ ꯑꯗꯨ ꯑꯗ ꯑꯗꯨꯗꯨꯒꯤ ꯐꯣꯔꯃꯨꯂꯥꯥꯁꯦ ꯌꯥꯝ ꯈꯪꯅ ꯑꯗꯩ ꯄ꯭ꯔꯣꯐꯤꯠ ꯂꯣꯁꯀꯤ ꯐꯣꯔꯃꯨꯂꯥ ꯑꯃ
ꯍꯣꯏ ꯀ꯭ꯂꯥꯁꯅꯦ ꯁꯚꯦꯟ ꯇꯨꯋ ꯇꯨꯋꯦꯜꯕꯁꯦ ꯁꯤꯐꯧ ꯇꯩꯅꯦꯕ ꯃꯣꯏꯅ ꯍꯪꯉꯤꯁꯦ
ꯑꯗꯨꯗꯣ ꯑꯩꯈꯣꯏꯅ ꯏꯂꯚꯦꯟ ꯇꯨꯌꯦꯦꯜꯞꯁꯨ ꯀꯣꯔꯣꯅꯥꯗ ꯂꯣꯏ ꯌꯥꯎꯈ꯭ꯔꯦꯗꯣ
ꯗꯎ ꯈꯍ ꯌꯥꯕ ꯦꯊꯅꯤꯅ
ꯃꯥꯅꯦ ꯇꯦꯟ ꯃꯉꯥꯏꯔꯦ ꯃꯦꯠꯁꯀ ꯈꯔ ꯍꯣꯠꯆꯔꯛꯏꯁꯦ ꯑꯃ ꯇꯦꯟ ꯇꯦꯟꯒꯤꯗ ꯑꯃ ꯌꯥꯝ ꯁꯥꯡꯅ ꯁꯥꯡꯅ ꯍꯣꯠꯄ ꯑꯃ ꯌꯥꯎꯕꯗꯣ ꯍꯪꯕ ꯄꯨꯔꯥ ꯑꯃ ꯑꯩꯈꯣꯏꯒꯤ ꯆꯦꯞꯇꯔ ꯈꯔ ꯑꯪ ꯈꯔ ꯍꯧꯔꯛꯄꯒꯤ ꯑꯃ ꯍꯧꯔꯛꯄꯒꯤꯗ ꯑꯁ ꯑꯗꯨꯒ ꯍꯧꯖꯤꯛꯄꯥ ꯐꯥꯔꯛꯏꯅꯦ ꯑꯩꯈꯣꯏꯁꯦ
ꯑꯗꯨ ꯑꯗꯨꯅꯦ
ꯑꯩꯈꯣꯏꯁꯦ ꯈꯔ ꯈ ꯍꯦꯛ
ꯑꯗꯨꯗꯒꯤ ꯀꯔꯤꯒꯤ ꯑꯃ ꯁꯥꯏꯠ ꯑꯅꯤ ꯁꯥꯏꯠ ꯑꯅꯤ ꯄꯨꯟꯁꯤꯜꯂꯒ ꯁꯥꯏꯠ ꯑꯃꯒ ꯃꯥꯟꯅꯕꯗꯣ ꯃꯃꯤꯡ ꯀꯥꯎ ꯍꯣꯔꯦ ꯍꯥꯏꯐꯨꯠꯇꯩꯅ ꯁꯥꯕ꯭ꯔꯣꯑꯣ
ꯔꯥꯏ ꯀꯩꯅꯣꯗꯨꯗꯣ ꯄꯩꯊꯥ ꯈꯔ ꯆꯔꯝꯕ꯭ꯔꯣ
ꯍꯥꯎ ꯄꯥꯏꯊꯥꯒꯔꯁꯤꯦꯔꯣ
ꯆꯁ ꯍꯕ꯭ꯔꯥꯦ
ꯎꯝ ꯑ
ꯁꯨꯏꯗ ꯄꯩꯊꯥꯒ ꯁꯤ ꯌꯥꯝ
ꯑ
ꯍꯥꯏꯗꯤ ꯂꯥꯏꯔꯤꯛꯁꯦ ꯑꯗꯨꯝ ꯌꯦꯡꯈꯤꯗꯕꯩ ꯍꯥꯏꯗꯤ ꯑꯩꯈꯣꯏꯅ ꯑꯃꯨꯛ ꯀꯝꯄ꯭ꯌꯨꯇꯔꯒꯤ ꯊꯝꯗ ꯆꯠꯈꯤꯕꯒꯤ ꯄꯩꯊꯥꯔꯁꯨ ꯌꯥꯝ ꯂꯩ ꯌꯥꯎꯗꯦ ꯌꯥꯧꯔꯝꯕꯅꯦ ꯑꯩꯈꯣꯏ ꯐꯥꯁ ꯑꯩꯈꯣꯏꯅ ꯐꯥꯁ ꯏꯌꯥꯔꯒꯤ ꯑꯃ ꯁꯥꯔ ꯀꯩꯅꯣꯅ ꯇꯥꯛꯄꯗ
ꯑꯣ ꯁꯥꯔꯒꯦ ꯎꯝ ꯀꯩꯅꯣꯅ ꯇꯥꯛꯄꯗꯣ
ꯎꯝ ꯎꯝ ꯎꯝ ꯑꯗꯨꯗ ꯌꯥꯎꯔꯝꯕꯅꯦ
ꯍꯥꯏꯗꯣ ꯃꯣꯏ ꯑꯗꯨꯒꯤ ꯂꯥꯏꯟꯗ ꯆꯠꯄ ꯀꯥꯡꯕꯨꯗꯤ ꯑꯗꯨ ꯑꯗꯨꯝ ꯂꯣꯏꯅꯔꯒ ꯂꯩꯕꯅꯤꯅ ꯑꯗꯨꯝ ꯃꯣꯏꯗꯤ ꯑꯗꯨꯝ ꯈꯥꯡꯉꯝꯗꯦ
ꯀꯅ ꯑꯗꯨꯕꯗꯤ
ꯀꯨꯝꯕꯥ ꯏꯁꯇꯤꯊꯦꯇꯤꯛꯁ
ꯑꯦ ꯑꯗꯨ ꯍꯥꯏꯔꯒꯅꯦ ꯏꯕꯥꯅꯤ ꯐꯣꯝ ꯊꯥꯖꯤꯟꯗ꯭ꯔꯤꯕꯅꯤꯀꯣ ꯅꯪ ꯅꯪ ꯑꯩꯗꯤ ꯐꯐꯝꯗ ꯊꯥꯖꯤꯜꯂꯅꯤ ꯍꯌꯦꯡ ꯍꯪꯆꯤꯠ
ꯊꯥꯖꯟꯕ ꯍꯥꯏꯔꯒ ꯑꯩ ꯑꯝꯇ ꯌꯦꯡꯉꯛꯈꯤꯒꯦ ꯑꯩ ꯑꯣ ꯕꯤ ꯁꯤꯒ ꯀꯩꯅꯣꯒꯗ ꯏꯟꯀꯝꯒ ꯑꯗꯣ ꯏꯟꯀꯝꯗꯣ ꯑꯩꯒꯤꯗꯣ ꯌꯥꯈꯤꯗꯧ ꯃꯥꯜꯂꯦ
ꯑꯗꯨꯅ ꯑꯗꯨꯝ ꯌꯥꯏ ꯍꯥꯏꯌꯦꯕꯀꯣ ꯑꯗꯣ ꯑꯗꯨꯝ ꯊꯥꯖꯤꯟꯈ꯭ꯔꯁꯦꯕ ꯑꯗꯣ ꯑꯩꯒꯤꯗꯤ ꯔꯤꯅ꯭ꯌꯨ ꯇꯧꯔꯃꯤꯅ ꯔꯤꯅ꯭ꯌꯨ ꯇꯧꯔꯛꯄꯗꯣ ꯄꯤꯔꯛꯑꯅꯤꯕ ꯑꯗꯨꯅ ꯑꯗꯨ ꯑꯣꯏꯅ ꯊꯥꯖꯤꯜꯂꯛꯒꯦꯕ ꯑ ꯗꯦꯠ ꯇꯦꯟꯗꯣ ꯀꯨꯏꯗ꯭ꯔꯦ ꯍꯥꯏꯕ
ꯍꯣꯏ ꯊꯥꯖꯤꯜꯂꯁꯦ ꯂꯨꯄꯥ ꯆꯅꯤꯅꯦ ꯍꯥꯏꯗꯥꯏꯅꯦ
ꯎꯝ ꯎꯝ ꯃꯥꯅꯄꯠꯇ ꯑꯖꯤ ꯂꯁꯤ
ꯍꯝ ꯊꯥꯖꯤꯜꯂꯁꯦ ꯑꯗꯨꯗꯨꯀꯥꯟꯗ ꯅꯪꯅ ꯍꯥꯏꯕ ꯑꯗꯨꯃꯥꯏꯅ ꯑꯟꯁꯥꯔ ꯊꯤꯕꯗꯣ ꯍꯧꯔꯁꯦ
ꯊꯁꯦ
ꯑꯗꯨꯗꯤ ꯑꯩ ꯊꯝꯃꯒꯦ
ꯍꯣꯏ ꯍꯣꯏ ꯊꯝꯃꯣ ꯊꯝꯃꯣ ꯎꯝ